ꯎ
ꯍꯜꯂꯣ
ꯑꯥꯎ
ꯑ ꯇꯥꯄ꯭ꯔꯣ
ꯇꯥꯏꯌꯦ ꯇꯥꯏꯌꯦ ꯑꯁ ꯅꯨꯡꯉꯥꯏꯔꯤꯕ꯭ꯔꯣ ꯍꯥꯏ ꯇꯥꯕꯅꯤꯅꯦ ꯑꯗꯨꯝ ꯍꯤꯞꯄꯤꯌꯦ
ꯑꯣ ꯆꯥꯛ ꯆꯥꯔꯕꯣ
ꯆꯥꯛꯆꯥꯥꯔꯦ ꯑꯥ ꯑꯗꯨꯣꯏ ꯑꯗꯨꯅꯦ ꯆꯥꯛꯆꯥꯥ ꯇꯣꯛꯑꯒ ꯍꯤꯞꯄꯤꯌꯨ ꯆꯦꯡꯒꯨꯝ ꯀꯥꯡꯁꯣꯏ
ꯍꯥꯎꯍꯦ
ꯍꯥꯎꯋꯦ ꯍꯥꯏꯕ ꯇꯥꯔꯦ ꯆꯦꯡꯒꯨꯝꯗꯤꯀꯣ ꯄꯥꯝꯖꯕ ꯅꯣꯏꯔꯦ ꯀꯔꯤ ꯃ ꯊꯦꯦꯜꯅꯣ
ꯑꯩꯈꯣꯏꯗꯤ ꯑꯁ ꯌꯦꯟꯗꯦꯝ ꯆ꯭ꯔꯥꯏ ꯍꯥꯎꯇꯦ
ꯑꯣ ꯑꯁ ꯑꯩꯗꯤ ꯌꯦꯟꯗꯦꯝꯁꯨ ꯍꯥꯎꯕꯅꯦ ꯀꯥꯡꯁꯨ ꯑꯩ ꯐꯖꯅ ꯊꯣꯡꯉꯗꯤ
ꯎꯝ ꯉꯥ ꯑꯀꯪꯕ ꯍꯥꯞꯄꯒ ꯊꯣꯡꯕꯅꯦ
ꯑ ꯑꯁꯥꯎꯗꯨꯗꯤ
ꯎꯝ ꯅꯗꯤ ꯉꯁꯤ ꯀꯗꯥꯏ ꯆꯄ꯭ꯔꯣ ꯀꯗꯥꯏ ꯀꯗꯥꯏꯗ ꯀꯔꯤ ꯇꯧꯔꯒ ꯂꯩꯕ꯭ꯔꯣ
ꯑꯩꯗꯤ ꯊꯕꯛ ꯆꯠꯊꯣꯛꯇꯦ ꯉꯁꯤꯗꯤ ꯌꯨꯝꯗ ꯑꯗꯨꯝ ꯂꯩ
ꯑꯣ ꯑꯩꯁꯨꯅꯦ
ꯎꯝ
ꯅꯣꯏꯔꯣꯕꯅ ꯅꯣꯡꯒ ꯆꯨꯕ꯭ꯔꯣ ꯉꯁꯤꯗꯤ
ꯎꯝ ꯆꯨꯏꯌꯦ ꯅꯣꯡꯗꯣ ꯌꯥꯝ ꯀꯟꯅꯗꯤ ꯆꯨꯗꯕ ꯐꯔꯤ ꯐꯔꯤ ꯈꯛꯇꯪ ꯃꯆꯥ ꯃꯆꯥ ꯇꯥꯔꯒ ꯇꯣꯛꯈꯤ ꯎꯝ
ꯑꯗꯨꯝ ꯃꯔꯛ ꯃꯔꯛꯇ ꯀꯟꯅ ꯆꯨꯔꯛꯑꯦ ꯑꯃꯨꯛꯀ ꯑꯗꯨꯒ ꯑꯗꯨꯝ ꯄꯅꯥꯏꯗꯦꯗ ꯉꯁꯤꯗꯤ ꯄꯨꯔꯥ ꯆꯨꯔꯦ
ꯑꯣ ꯌꯥꯝ ꯐꯩꯌꯦ ꯑꯁꯤꯗꯗꯤ ꯉꯥꯏꯍꯥꯛ ꯉꯥꯏꯍꯥꯛꯇꯪꯅꯤ ꯑꯦꯗꯚꯔꯇꯥꯏꯁꯀꯤ ꯇꯥꯏꯞꯇ
ꯎꯝ ꯑꯩꯈꯣꯏꯗꯤ ꯌꯥꯝ ꯆꯨꯔꯦ ꯑꯗꯨꯒ ꯂꯧꯒꯤ ꯏꯁꯤꯡ ꯂꯩꯇꯕꯅꯤꯅꯀꯣ
ꯑ
ꯆꯞ ꯆꯥꯗꯦ ꯀꯣꯏ
ꯍꯣꯏꯅꯦ ꯑꯩꯈꯣꯏꯁꯨꯅꯦ ꯏꯁꯤꯡ
ꯂꯧꯔꯥꯡꯗꯤ ꯇꯧꯈ꯭ꯔꯕꯀꯣ
ꯎꯝ ꯎꯝ
ꯏꯁꯤꯡ ꯂꯩꯇꯕ ꯉꯁꯤ ꯅꯨꯃꯤꯠ ꯅꯤꯅꯤꯒꯨꯝꯕ ꯁꯨꯔꯦ ꯅꯣꯡ ꯆꯨꯔꯛꯄ
ꯑꯣ ꯌꯥꯝ ꯐꯩꯌꯦ ꯍꯧꯏꯁꯨ ꯏꯁꯤꯡ ꯀꯧꯕꯅꯤꯅꯀꯣ ꯌꯥꯝ ꯋꯥꯏꯑꯦꯁꯤꯡ ꯏꯦ ꯏꯁꯤꯡ ꯂꯩꯇꯦꯕ ꯂꯩꯕ ꯈꯛꯇꯪ ꯑꯣꯏꯕꯅꯤꯅꯀꯣ ꯅꯣꯡ ꯉꯥꯏꯔꯤꯕꯅꯤ ꯑꯩꯈꯣꯏꯅ ꯁꯤꯗ
ꯑꯣ ꯅꯣꯏ ꯏꯁꯤꯡ ꯋꯥꯕ꯭ꯔꯣ
ꯎꯝ ꯏꯁꯤꯡ ꯋꯥꯏꯑꯦ ꯁꯤꯡ ꯋꯥꯕ ꯍꯥꯏꯁꯦ ꯑꯁ ꯗ꯭ꯔꯤꯡꯀꯤꯡ ꯋꯥꯇꯔ ꯀꯩꯀꯥꯗꯣ ꯇꯪ ꯂꯩꯔꯒ ꯁꯤꯖꯤꯟꯅꯕꯃꯤꯅꯀꯣ ꯄꯩꯁꯥꯗꯤ ꯆꯠꯂꯤꯕꯅꯤꯅ
ꯀꯥꯏꯅꯣꯅꯦ
ꯎꯝ
ꯅꯣꯏ ꯅꯣꯏꯔꯣꯝꯗꯗꯤ ꯂꯧ ꯂꯣꯏꯅꯔꯕꯣ
ꯑꯩꯈꯣꯏꯁꯦ ꯂꯧ ꯂꯧ ꯂꯩꯇꯦ
ꯂꯧ ꯎꯗ꯭ꯔꯣ
ꯂꯧ ꯎꯗꯦ ꯑꯁꯤꯗꯗꯤ
ꯑꯣ ꯅꯨꯡꯉꯥꯏꯅꯦ ꯑꯗꯨꯗꯤ
ꯑꯁ ꯀꯔꯤꯒꯤ ꯅꯨꯡꯉꯥꯏꯕ ꯂꯧ ꯎꯕꯁꯤꯡꯅꯅꯦ ꯑꯩ ꯏꯅꯥꯛ ꯈꯨꯜꯂꯤꯁꯦ ꯍꯧꯖꯤꯛ ꯃꯣꯏ ꯆꯥꯕ ꯊꯛꯄ ꯋꯥꯠꯇ꯭ꯔꯦ ꯑꯗꯨꯅ
ꯑꯣ ꯅꯪꯗꯤ ꯀꯔꯤ ꯀꯔꯤ ꯑꯗꯨ ꯑꯗꯨꯝ ꯀꯔꯤ ꯀꯔꯤ ꯑꯗꯨꯝ ꯇꯧꯔꯒ ꯂꯩꯕ꯭ꯔꯣ
ꯑꯩꯁꯦ ꯑꯗꯨꯝ ꯊꯕꯛ ꯑꯗꯨꯝ ꯆꯠꯊꯣꯛꯑꯦ
ꯎꯝ
ꯉꯁꯤꯗꯤ ꯑꯣꯐ ꯑꯣꯏꯕꯒꯤ ꯂꯩꯕ ꯑꯗꯨꯝ ꯌꯨꯝꯗ
ꯑꯣ ꯅꯪꯒꯤ ꯎꯗꯕ ꯀꯨꯏꯔꯤꯅꯦ ꯑꯩꯈꯣꯏ ꯄꯨꯟꯈꯤꯕꯗꯣ ꯉꯁꯤ ꯈꯛꯇ ꯐꯣꯟ ꯇꯧꯔꯛꯑꯦ
ꯑꯗꯨꯅꯦ ꯆꯨꯝꯗ꯭ꯔꯣ
ꯑ ꯃꯥꯅꯦ
ꯑ ꯑꯥꯏꯗꯤ ꯌꯥꯝ
ꯍ ꯑ ꯁꯤꯌꯦꯗ ꯑꯁ ꯅꯣꯏꯗꯤ ꯅꯣꯏꯗꯤ ꯇꯧꯔꯛꯄ꯭ꯔꯣ ꯑꯩꯅ ꯑꯩꯅ ꯑꯩꯅ ꯈꯛꯇꯪ ꯇꯧꯔꯛꯄꯁꯦ ꯉꯥꯏꯔꯦ ꯅꯣꯏꯁꯦ
ꯌꯨꯝ ꯄꯥ ꯅꯪꯗꯤ ꯀꯃꯥꯏꯅ ꯇꯧꯔꯤꯒꯦ
ꯁ ꯌꯨꯝ ꯄꯥꯟꯗꯔꯤꯗ ꯑꯗꯨꯝ ꯌꯨꯝ ꯄꯥꯟꯗꯅ ꯑꯗꯨꯝ ꯍꯟꯅꯨꯔꯗꯣꯏꯔꯕꯅꯦ꯫ ꯍꯜꯂꯣ ꯍꯜꯂꯣ ꯑ ꯍꯜꯂꯣ ꯅꯈꯣꯟꯁꯦ ꯇꯥꯗ꯭ꯔꯦꯅꯦ꯫ ꯍꯜꯂꯣ ꯍꯜꯂꯣ ꯍꯜꯂꯣ